ꯎꯝ ꯕꯤꯔꯖꯤꯠꯇꯨꯕꯨ ꯀꯣꯜ ꯀꯌꯥꯃꯨꯛ ꯇꯧꯔꯖꯥꯅꯣ ꯃꯥꯗ‌ꯦ
ꯃꯥꯒꯤ ꯐꯅꯌꯥꯝ ꯇꯧꯔꯕꯅꯤꯅ ꯑꯌꯥꯝꯕ ꯃꯒꯤꯌꯨ ꯃꯔꯤ ꯃꯉꯥꯒꯨꯝꯕ ꯋꯥꯠꯂꯝꯅꯤ ꯃꯒꯤꯁꯨ ꯑꯩꯅ ꯈꯟꯕꯗ
ꯎꯝ ꯅꯪꯒꯤꯅ ꯀꯌꯥ ꯁꯨꯔꯕ
ꯑꯩꯒꯤꯁꯦ ꯍꯧꯖꯤꯛ ꯐꯥꯎꯒꯤꯗꯤ ꯂꯣꯏꯗꯕ ꯌꯥꯗꯤ ꯈꯪꯗꯦꯕꯀꯣ
ꯎꯝ
ꯇꯥꯛꯁꯦ ꯇꯔꯥꯃꯉꯥ ꯂꯩꯌꯦꯕ ꯇꯔꯥꯝꯉꯥꯥ ꯖ‌ꯦ ꯃꯅꯨꯡꯖꯤꯗ ꯑꯃꯈꯛꯇ ꯉꯥꯏꯔꯝꯃꯅꯤ ꯑꯅꯤ ꯑꯍꯨꯝ ꯖꯤꯗ
ꯎꯝ ꯑꯣ ꯑꯗꯣ ꯅꯪꯒꯤꯗꯣ ꯍꯦꯛ ꯂꯣꯏꯕ ꯂꯣꯏꯕꯒ ꯑꯣꯏꯅ ꯁꯝꯃꯤꯠ ꯇꯧꯑ‌ꯣ ꯄꯨꯂꯞ ꯇꯧꯗꯕꯤꯀꯣ
ꯑꯩ ꯉꯔꯥꯡꯒꯤꯗꯣ ꯇꯧꯒꯔꯝꯅꯦꯕ
ꯎꯝ ꯑꯗꯣ ꯉꯁꯤꯒꯤꯁꯨ ꯋꯥꯔꯤ ꯁꯥꯕꯗꯨꯅ ꯅꯪ ꯅꯪꯒ ꯑꯩꯒ ꯍꯦꯛ ꯋꯥꯔꯤ ꯁꯥ ‌ꯂ‌ꯣꯏꯔꯦꯗꯅ
ꯑꯥ
ꯑꯗꯨꯗꯨꯒ ꯁꯃꯤꯠ ꯑꯗꯨꯝ ꯇꯧꯁꯟꯒ‌ꯣꯕ
ꯎꯝ
ꯑꯗꯨꯅ ꯐꯕꯅꯦ ꯃꯣꯏ ꯊꯨꯅ ꯌꯦꯡ ꯖꯅꯕ ꯍꯟꯗꯛꯀꯤꯁꯦ ꯄ꯭ꯔꯣꯁꯦꯁꯤꯡ ꯂꯩꯇ꯭ꯔꯤ ꯍꯥꯟꯅꯒꯤ ꯊꯣꯛꯈꯤꯕ ꯑꯩꯅ ꯅꯍꯥꯟ ꯅꯉꯣꯟꯗ ꯆꯪꯉꯛꯑꯕꯅ ꯍꯪꯉꯝꯕꯗꯣ
ꯑꯥ
ꯑꯗꯨꯒꯤ ꯃꯇꯨꯡꯗꯒꯤ ꯄ꯭ꯔꯣꯁꯦꯁꯤꯡ ꯂꯩꯇ꯭ꯦ ꯄꯩꯁꯥ ꯆꯪꯉꯛꯇ꯭ꯔꯦ ꯉꯁꯤ ꯆꯪꯉꯛꯀꯗ꯭ꯔꯥ ꯍꯌꯦꯡ ꯆꯪꯉꯒꯗ꯭ꯔꯥ ꯍ‍ꯦ ꯆꯪꯉꯛꯀꯗꯔꯥ ꯈꯪꯗꯦꯅꯦ
ꯑꯣ ꯉꯔꯥꯡ ꯉꯔꯥꯡꯒꯤꯗꯣ ꯁꯃꯤꯠ ꯇꯧ꯭ꯔꯔꯕꯣ
ꯑꯥ ꯑꯩ ꯉꯔꯥꯡꯒꯤꯗꯨ ꯁꯝꯃꯤꯠ ꯇꯧꯋꯦ ꯉꯔꯥꯡꯒꯤ ꯅꯍꯥꯟ ꯃꯃꯥꯡꯗ ꯁꯥꯕ ꯀꯣꯜꯗꯣ ꯑꯗꯨꯗꯨꯒꯤ ꯈꯛꯇꯅꯤꯗ ꯃꯣꯏꯅ ꯄꯩꯁꯥ ꯁꯥꯟꯅꯩꯗꯣ ꯉꯔꯥꯡ ꯅꯍꯥꯟ ꯁꯥꯕꯗꯨꯗꯤ ꯇꯧꯗꯦ
ꯉꯔꯥꯡꯒꯤ ꯁꯝꯃꯤꯠ ꯇꯧꯈꯤꯕꯗꯨꯗꯤ ꯄ꯭ꯔꯣꯁꯦꯁꯤꯡ ꯀꯩꯝ ꯊꯣꯛꯇꯦ
ꯑ ꯑꯗꯨꯕꯨꯗꯤ ꯊꯣꯛꯑꯦ ꯑꯗꯨꯗꯤ ꯏꯐꯦꯛꯇꯤꯞ ꯂꯩꯇ꯭ꯔꯦ ꯑꯗꯣ ꯃꯣꯏꯁꯦ ꯍꯧꯖꯤꯛꯁꯦ ꯚꯦꯂꯤꯗꯦꯁꯟ ꯇꯧꯗ꯭ꯔꯤꯕ
ꯑꯩꯒꯤꯁꯨ ꯀꯩꯝ ꯇꯧꯗꯔꯤꯅꯦ ꯍꯧꯖꯤꯛꯁꯦ ꯑꯗꯨ ꯀꯥꯃꯥꯏ ꯇꯧꯗꯣꯏꯅꯣ ꯈꯪꯗꯦ
ꯎꯝ ꯑꯗꯨꯗꯤ ꯌꯥꯔꯛꯀꯅꯤꯗ
ꯑꯩꯒꯤꯗꯤ ꯄꯨꯟꯅ ꯅꯤꯄꯥꯟ ꯁꯨꯔꯝꯃꯅꯦꯕ ꯁꯝꯃꯤꯠ ꯇꯧꯒꯔꯤꯖꯦ
ꯎꯝ ꯑꯗꯨ ꯈꯪꯗꯦ ꯃꯣꯏ ꯍꯧꯖꯤꯛ
ꯑꯗꯣ ꯁꯤꯒꯤꯖꯦ ꯀꯩꯅꯣ ꯑꯦꯠꯃꯤꯟꯗ ꯀꯟꯇꯦꯛ ꯇꯧꯒꯗ꯭ꯔꯥ ꯅꯠꯇ꯭ꯔꯒ ꯀꯃꯥꯏꯅ ꯇꯧꯒꯅꯣ ꯇꯧꯒꯦꯁꯤꯕꯣ
ꯉꯔꯥꯡ ꯃꯣꯏ ꯃꯦꯁꯦꯖ ꯊꯥꯔꯛꯍꯧꯕꯗꯣ ꯍꯥꯏꯐꯦꯠ ꯑꯗꯨꯗ ꯍꯥꯏꯕꯗꯨ ꯚꯦꯂꯤꯗꯦꯁꯟꯗꯤ ꯇꯧꯅꯦꯕꯨꯗꯤ ꯍꯥꯏꯕꯅꯤ ꯌꯥꯗ꯭ꯔꯒꯅ ꯇꯧꯅ ꯅꯪ-ꯅꯪ ꯍꯧꯖꯤꯛꯕꯨꯛ ꯄ꯭ꯔꯣꯁꯦꯁꯤꯡꯒꯤ ꯑꯝꯇ ꯂꯩꯇ꯭ꯔꯣ
ꯂꯩꯇ꯭ꯔꯤꯌꯦ ꯅꯍꯥꯟ ꯄꯨꯟꯅ ꯅꯤꯄꯥꯟ ꯁꯨꯔꯤꯕ ꯑꯩꯅ ꯁꯝꯃꯤꯠ ꯇꯧꯔꯤꯖꯦ
ꯑꯥ
ꯑꯗꯣ ꯍꯧꯖꯤꯛꯕꯥꯎꯗꯤ ꯀꯩꯝꯇ ꯄꯔꫭꯁꯦꯁ ꯂꯩꯇꯕꯗ ꯑꯗꯨꯒ ꯑꯩꯅ ꯔꯤꯄꯣꯔꯠ ꯌꯦꯡꯀꯥꯟꯗꯖꯨ ꯑꯥ ꯃꯥꯒꯤ ꯚꯦꯂꯤꯗꯦꯁꯟꯒꯤꯗꯣ ꯑꯗꯨ ꯀꯩꯝꯇ ꯊꯣꯛꯇꯦꯕ
ꯊꯣꯛꯇꯃꯦ ꯊꯣꯛꯇꯝꯅꯦ ꯍꯧꯖꯤꯛ ꯑꯩꯁꯨ ꯑꯝꯇ ꯊꯣꯛꯇꯦ ꯌꯖꯥꯔꯛꯑꯖꯅꯤ ꯅꯣꯏꯗꯤ ꯍꯧꯖꯤꯛꯇꯤ ꯆꯥꯛꯇꯤ ꯅꯪꯗꯤ ꯍꯧꯖꯤꯛ ꯃꯤ ꯀꯌꯥ ꯆꯥꯔꯤꯕ ꯍꯜꯂꯣ ꯇꯥꯕ꯭ꯔꯣ
ꯑꯝ
ꯇꯥꯕ꯭ꯔꯣ
ꯑꯗꯨ ꯑꯦꯠꯃꯤꯟꯗ ꯑꯃ ꯀꯟꯇꯦꯛ ꯇꯧꯗꯔ꯭ꯗꯤ ꯌꯥꯗꯧ ꯃꯥꯟꯗꯦ ꯑꯩꯅ ꯈꯟꯕꯗꯥ
ꯎꯝ ꯎꯝ ꯒꯥꯔꯤ ꯆꯥꯛ ꯌꯦꯟꯖꯥꯡ ꯏꯟꯖꯥꯡꯗꯤ ꯅꯣꯏꯗꯤ ꯀꯩꯊꯦꯜꯗꯩ ꯂꯩꯕ꯭ꯔꯣ ꯀꯃꯥꯏ ꯇꯧꯒꯦ
ꯌꯦꯟꯖꯥꯡꯖꯦ ꯕꯖꯥꯔꯗꯩ ꯂꯩꯕꯖꯨ ꯌꯥꯎꯋꯦ ꯑꯗꯨꯒ ꯁꯤ ꯑꯦꯝ ꯌꯨꯒꯤ ꯑꯃ ꯀ ꯇ꯭ꯔꯥꯐꯤꯛ ꯑꯥꯏꯂꯦꯟꯒꯤꯗ ꯑꯃ ꯐꯝꯕꯗꯣꯥ ꯏꯕꯣꯛ ꯑꯗꯩ ꯑꯗꯒꯤ ꯂꯩꯕꯖꯨ ꯌꯥꯎꯋꯦ ꯃꯔꯛ-ꯃꯔꯛꯇ
ꯎꯝ ꯃꯥꯁꯨ ꯑꯗꯨꯝ ꯐꯕꯅꯤ ꯄꯣꯠ ꯆꯩꯩ ꯂꯩꯕꯕꯨꯗꯤ ꯅꯨꯡꯉꯥꯏꯕꯅꯤ
ꯄꯣꯠꯄ ꯍꯣꯡꯉꯤ ꯃꯥꯅꯤ
ꯎꯝ ꯃꯣꯔꫭꯛ ꯈꯤꯇ ꯍꯥꯞꯄꯤꯔꯛꯑꫭ ꯍꯥꯏꯔꯖꯨ ꯎꯝ
ꯁꯨꯝ ꯂꯩꯁꯜꯂꯛꯕꯅꯤꯅ ꯄꯣꯠꯁꯦ ꯑꯗꯨꯝ ꯍꯥꯞꯆꯜꯂꯦꯕ ꯑꯗꯨꯝ
ꯎꯝ ꯃꯣꯔꯣꯛ ꯈꯤꯇ ꯍꯥꯞꯄꯤꯔꯛꯑꯣ ꯍꯥꯏꯔꯖꯨ ꯑꯗꯩꯗꯤ ꯀꯔꯤ ꯐꯗꯤꯒꫭꯝꯖꯨ ꯈꯤꯇ ꯍꯥꯞꯄꯤꯔꯣ ꯍꯥꯏꯔꯖꯨ ꯌꯥꯏꯌꯦ ꯑꯁ ꯃꯄꯥꯟꯅꯤ ꯀꯩꯊꯦꯜ ꯅꯨꯄꯤ ꯍꯧꯖꯤꯛꯇꯤ ꯌꯥꯕ ꯅꯠꯇꯦꯗ
ꯑꯁ ꯃꯄꯥꯟꯗꯤ ꯇꯥꯡꯕꯅꯤꯍꯦ
ꯎꯝ-ꯎꯝ ꯑꯗꯨ ꯅꯣꯏ ꯂꯥꯡꯃꯩꯗꯣꯡꯗꯤ ꯑꯥ ꯑꯩꯈꯣꯏꯁꯨ ꯊꯣꯡꯉꯒ ꯆꯥꯏꯌꯦ ꯑꯩꯈꯣꯏ ꯑꯍꯨꯝ
ꯎꯝ-ꯎꯝ
ꯅꯣꯏ ꯂꯥꯡꯃꯩꯗꯣꯡꯒꯤꯗꯤ ꯇꯔꯕꯨꯖ ꯅꯨꯡ ꯊꯥꯅꯕꯗꯣ ꯊꯥꯅꯗ꯭ꯔꯣ
ꯂꯥꯥꯡꯃꯩꯗꯣꯡꯒꯤ ꯊꯥꯗꯕꯅꯤꯗ ꯂꯥꯡꯃꯩꯗꯣꯡꯒꯤꯗꯤ ꯑꯌꯥꯝꯕꯅ ꯑꯗꯨꯒꯨꯝꯕ ꯑꯝ ꯊꯥꯗꯕꯅꯤ
ꯎꯝ ꯀꯛꯆꯤꯡ ꯈꯨꯅꯧ
ꯑꯥ ꯀꯛꯆꯤꯡ ꯈꯨꯅꯧꯗ ꯑꯌꯥꯝꯕ ꯊꯥꯕ
ꯎꯝ
ꯑꯗꯒꯤ ꯀꯩꯅꯣꯗꯖꯨ ꯈꯔ ꯊꯥꯕꯅꯦ ꯇꯔꯕꯨꯖꯖꯦ ꯁꯤ ꯀꯩꯅꯣ ꯀꯛꯆꯤꯡ-ꯀꯛꯆꯤꯡ ꯈꯔ ꯊꯥꯅꯕ ꯃꯥꯜꯂꯤ ꯌꯥꯝ ꯄꯥꯛꯇꯛꯅꯅ ꯊꯥꯕꯗꯤ ꯑꯣꯏꯗꯝꯅꯦ
ꯎꯝ ꯅꯪꯗꯤ ꯕꯣꯟ ꯁꯥꯟꯅꯗ꯭ꯔꯕꯣ
ꯕꯣꯟ ꯅꯍꯥꯟ ꯅꯣꯡꯃ ꯁꯥꯟꯅꯔꯨꯏ ꯈꯣꯡ ꯅꯥ ꯂꯩꯔꯦ ꯑꯗꯨꯒꯤ
ꯎꯝ ꯑꯁꯤ ꯂꯝꯄꯥꯛ ꯁꯥꯟꯅꯩꯔꯣ ꯅꯠꯇ꯭ꯔꯒ ꯅꫭꯏ ꯇꯞꯇ ꯁꯥꯟꯅꯩꯔꯣ
ꯇꯞꯇ ꯁꯥꯅꯧꯔꯣ
ꯑꯣ
ꯁꯨꯝ ꯁꯥꯟꯅꯈꯤꯗ꯭ꯔꯕꯅꯤꯅ ꯌꯥꯗ꯭ꯔꯦꯗ ꯈꯣꯡꯁꯦ
ꯎꯝ ꯎꯝ ꯇꯧ ꯇꯧꯅ ꯁꯥꯒ ꯆꯥꯎꯈꯠꯂꯨꯅꯨ ꯑꯩꯈꯣꯏꯗꯤ ꯍꯛꯆꯥꯡ ꯐꯖ ꯆꯥꯎꯈꯠꯂꯦ ꯌꯥꯗ꯭ꯔꯦ
ꯁꯨꯝ ꯁꯥꯟꯅꯈꯤꯗꯕꯅꯤꯅ ꯈꯣꯡꯁꯦ ꯈꯤꯇꯪ ꯆꯨꯞꯀ ꯇꯧꯕꯒ ꯀꯟꯅꯒ ꯇꯧꯕꯒ ꯁꯣꯛꯄꯅ ꯍꯥꯜꯂꯦꯕ
ꯎ ꯑꯗꯨꯗꯤ ꯍꯧꯖꯤꯛꯁꯦ ꯀꯔꯤ ꯑ ꯊꯥꯔꯠ ꯄ꯭ꯂꯦꯁ ꯁꯥꯟꯅ ꯂꯣꯏꯔꯕ ꯃꯇꯨꯡꯗ ꯐꯥꯏꯅꯦꯜ ꯁꯥꯟꯅꯗꯣꯢꯅꯤꯅ ꯊꯥꯔꯠ ꯄ꯭ꯂꯦꯖꯇꯨꯕꯣ ꯀꯔꯝ ꯀꯥꯟ ꯇꯥꯖꯥꯠꯅꯣ
ꯊꯥꯔꯠꯀꯤꯁꯨ ꯈꯪꯗꯦꯅꯦ ꯐꯥꯏꯅꯦꯜꯗꯤ ꯐꯥꯏꯅꯦꯜꯒꯤꯗꯨꯕꯨꯛ ꯈꯪꯗꯦꯅꯦ ꯑꯩꯁꯦ ꯐꯥꯏꯅꯦꯜꯗꯤ ꯗꯦꯠ ꯀꯌꯥꯗ ꯇꯥꯒꯦ
ꯇ꯭ꯋꯦꯟꯇꯤꯒꯤ ꯑꯍꯤꯡ ꯍꯥꯏꯕ꯭ꯔ ꯀꯩꯅꯣꯝ ꯍꯥꯏꯕꯅꯦ ꯇ꯭ꯋꯦꯟꯇꯤ ꯅꯥꯏꯟꯇꯤꯟꯒꯤ ꯑꯍꯤꯡꯗꯣ
ꯎꯝ
ꯇ꯭ꯋꯦꯟꯇꯤꯗ ꯇꯥꯏꯑ ꯍꯥꯏꯕ꯭ꯔꯣ ꯑꯗꯨꯃꯥꯏꯅꯗꯤ ꯍꯥꯏꯕꯅꯦ ꯑꯗꯨꯏ ꯃꯃꯥꯡ ꯁꯥꯟꯅꯗꯣꯏ ꯑꯣꯢꯔꯝꯅꯤ
ꯊꯥꫪꯠꯇꯤ ꯀꯩꯅꯣ ꯂꯧꯒꯔꯅꯤꯗ ꯐ꯭ꯔꯥꯟꯁ ꯂꯧꯒꯗꯧ ꯃꯥꯜꯂꯦ
ꯎꯝ ꯁꯣꯃꯥꯖ ꯇꯨꯀꯦꯟꯁꯦ ꯃꯥꯁꯦ ꯑꯁ ꯈꯪꯗꯦ ꯌꯥꯝꯅ ꯀꯤꯅ-ꯀꯤꯅ ꯁꯥꯟꯅꯕ ꯇꯧꯕꯁꯦ ꯏ ꯀꯥꯏꯁꯦ ꯃꯥꯁꯦ ꯌꯥꯝꯅ ꯊꯤꯕ ꯀꯣꯠꯁꯨ ꯅꯠꯇꯦ ꯑꯗꯨꯅꯦ ꯇꯥꯕꯔꯣ ꯑꯣ ꯇꯥꯔꯦ ꯇꯥꯔꯦ
ꯑꯃꯨꯛ-ꯑꯃꯨꯛ ꯄꯠ-ꯄꯠ ꯇꯠꯂꯦ ꯅꯦꯇꯋꯥꫪꯛꯁꯦ
ꯎꯝ ꯅꯦꯡ ꯋꯥꯥꯛꯁꯦ ꯅꯨꯡꯉꯥꯏꯇꯦꯅꯦ ꯇꯧꯔꯤꯁꯦ
ꯐ꯭ꯔꯥꯟ
ꯇꯥꯕ꯭ꯔꯣ
ꯇꯥꯔꯦ-ꯇꯥꯔꯦ ꯑꯃꯨꯛ-ꯃꯨꯛ ꯄꯠ-ꯄꯠ ꯇꯠꯂꯦ ꯅꯦꯠꯋꯥꫪꯛꯁꯦ ꯌꯥꯗ꯭ꯔꯦ
ꯎꯝ ꯅꯦꯠꯋꯥꯛ ꯅꯨꯡꯉꯥꯏꯇꯕ ꯑꯣꯏꯔꯝꯅꯤ
ꯍꯣꯁꯇꯦꯜ ꯃꯅꯨꯡ ꯍꯧꯖꯤꯛꯀꯥꯟ ꯅꯦꯠꯋꯥꯔꯛ ꯁꯨꯛꯅꯨꯡ ꯅꯨꯡꯉꯥꯏꯇꯦ ꯀꯃꯥꯏ ꯇꯧꯏꯅꯣ ꯈꯪꯗꯦ
ꯑꯗꯨꯅꯦ ꯉꯔꯥꯡ ꯃꯩ ꯃꯨꯠꯈꯤꯕꯗꯩꯗꯤ ꯑꯦꯝ ꯑꯦꯁ ꯑꯥꯔꯗꯤꯁꯨ ꯌꯥꯈꯤꯗ꯭ꯔꯥ
ꯍꯧꯖꯤꯛ ꯐꯥꯎ ꯌꯥꯗꯔꯣ
ꯌꯥꯗꯦ ꯅꯣꯏ ꯌꯥꯕ꯭ꯔꯣ ꯎꯝ ꯅꯣꯏꯒꯤ ꯌꯥꯏ ꯍꯥꯏꯔꯣ
ꯑꯩꯈꯣꯏꯒꯤꯁꯦ ꯍꯧꯖꯤꯛꯇꯤ ꯈꯪꯗꯦ
ꯇꯥꯔꯦ ꯇꯥꯔꯦ ꯇꯥꯔꯦꯕ
ꯎꯝ-ꯎꯝ ꯈꯔ ꯅꯨꯡꯉꯥꯏꯇ꯭ꯔꯦ ꯅꯦꯠꯋꯥꯛꯁꯦ
ꯅꯦꯠꯋꯥꯛꯁꯦ ꯑꯁ ꯈꯪꯗꯦꯗ ꯄ꯭ꯔꯥꯏꯚꯦꯠꯀꯤ ꯏꯁꯥꯒꯤ ꯑꯣꯏꯅ ꯋꯥꯏ ꯐꯥꯏ ꯄꯁꯟ ꯐꯔꯕꯖꯥꯠꯅꯤꯗꯕꯣ
ꯋꯥꯏ ꯐꯥꯏꯁꯦ ꯑꯃꯨꯛ ꯑꯩꯈꯣꯏꯅ ꯑꯃꯨꯛ ꯌꯥꯝ ꯀꯥ ꯍꯦꯟꯅ ꯗꯇꯥ ꯁꯤꯖꯤꯟꯅꯕ ꯑꯣꯏꯗꯕꯅꯤꯅ ꯑꯃꯨꯛ ꯄꯩꯁꯥꯊ ꯅ
ꯎꯝ
ꯑꯗꯨ ꯐꯨꯔꯤꯀꯥꯟꯅꯦ